ꯇꯥꯕ꯭ꯔꯣ
ꯇꯕ꯭ꯔꯣ ꯍꯧꯜ ꯇꯥꯏꯌꯦ
ꯇꯥꯏ
ꯎꯝ ꯋꯥꯔꯤ ꯅꯨꯡꯉꯥꯏꯀ ꯉꯁꯥꯏꯒꯤꯗꯣ
ꯎꯝ
ꯍꯦꯟꯈ꯭ꯔꯦꯕ ꯑꯗꯨꯒꯤꯅꯤ ꯑꯩꯅ ꯀꯛꯈ꯭ꯔꯕ
ꯍꯣꯏ ꯍꯣꯏꯅꯦ ꯋꯥꯔꯤ ꯋꯥꯔꯤ ꯅꯨꯡꯉꯥꯏꯕ ꯃꯇꯝꯗ ꯑꯗꯨꯝ ꯃꯨꯠꯊꯠꯈ꯭ꯔꯦꯗꯅ
ꯎꯝ
ꯍꯣꯔꯦꯜ ꯅꯨꯡꯊꯤꯟꯅꯗꯤ ꯀꯔꯤꯟꯁꯥꯡ ꯆꯥꯗꯣꯏꯔꯣ
ꯑꯦ ꯅꯨꯡꯊꯤꯜꯗꯗꯤ ꯑꯩ ꯆꯥꯗꯦꯗ ꯆꯥꯗꯦ
ꯀꯔꯤꯒꯤꯔꯣ
ꯉꯁꯥꯏ ꯑꯦꯂꯚꯦꯟ ꯊꯥꯔꯇꯤꯗꯣ ꯑꯗꯨꯋꯥꯏꯗ ꯆꯥꯔꯒ ꯂꯩꯌꯦ ꯑꯗꯣ ꯍꯧꯖꯤꯛꯇꯤ ꯂꯈ꯭ꯔꯦ ꯍꯣꯔꯦꯟ ꯋꯥꯛꯀꯤꯡ ꯆꯂꯝꯔꯛꯎ ꯅꯨꯡꯊꯪꯗꯤ ꯊꯦꯡꯅ ꯆꯥꯔꯅꯤ ꯑꯃꯨꯛ ꯄꯨꯡ ꯇꯔꯦꯠ ꯑꯩꯠ ꯐ ꯅꯥꯏꯟ ꯑꯗꯨꯋꯥꯏꯗ
ꯏꯒꯤ ꯑ
ꯋꯥꯛꯀꯤꯡ ꯆꯠꯂꯝꯗꯥꯏꯗ ꯆꯥꯅꯤꯡꯕꯗꯨꯗ ꯑꯃꯨꯛ ꯆꯥꯗꯣꯏꯑꯕ ꯅꯨꯡꯊꯦꯜꯒꯤꯗꯤ
ꯎꯝ ꯌꯥꯝ ꯅꯨꯡꯉꯥꯏꯔ ꯂꯩꯕ ꯃꯥꯂꯦꯀꯣ ꯅꯅꯥꯊꯟ ꯅꯥꯊꯟꯗ ꯂꯩꯕꯅꯦ ꯅꯨꯡꯉꯥꯏꯕ ꯃꯥꯜꯂꯦ
ꯑꯦ ꯏꯊꯅ ꯂꯩꯇꯦꯍꯦ
ꯀꯅꯥ ꯀꯅꯥ ꯂꯩꯕ꯭ꯔꯣ ꯑꯗꯨꯗꯤ
ꯆꯦ ꯑꯩꯈꯣꯏꯗ ꯃꯤ ꯌꯥꯝꯃꯦꯕ ꯑꯗꯨꯒꯤ ꯇꯣꯉꯥꯟ ꯇꯣꯉꯥꯟ ꯂꯩꯕꯅꯦꯕ ꯑꯗꯨ ꯏꯆꯦ ꯑꯅꯤ ꯏꯆꯦ ꯑꯅꯤꯒ ꯑꯩꯗ ꯂꯩꯌꯦ ꯃꯣꯏꯗꯤ ꯊꯕꯛ ꯆꯠꯈ꯭ꯔꯦ
ꯎꯝ
ꯑꯩꯈꯣꯏ ꯃꯤ ꯌꯥꯝꯃꯅꯦ
ꯑꯣꯣꯔꯦꯟꯗꯤ ꯀꯅꯥ ꯊꯣꯡꯗꯣꯏꯕ
ꯑꯥ
ꯀꯅꯥ ꯌꯦꯟꯁꯥꯡ ꯏꯟꯁꯥꯡꯗꯣ ꯊꯣꯡꯗꯣꯏꯔꯤꯕ
ꯏꯚꯤꯅꯤꯡꯗꯤ ꯏꯚꯤꯅꯤꯡꯗꯤ ꯑꯗꯨꯝ ꯑꯩꯅ ꯑꯌꯥꯝꯕ ꯊꯣꯡꯉꯤ
ꯎꯝ
ꯃꯣꯏ ꯊꯕꯛ ꯆꯠꯔꯒ ꯍꯜꯂꯛꯄꯅꯤꯅꯀꯣ
ꯎꯝ
ꯍꯥꯏꯅ ꯊꯣꯡꯕꯤꯕ ꯑꯃ ꯑꯌꯨꯛꯇꯗꯤ ꯑꯩꯗꯣ ꯀ꯭ꯂꯥꯁ ꯆꯠꯈ꯭ꯔꯕ ꯀꯝꯄ꯭ꯌꯨꯇꯔ ꯀ꯭ꯂꯥꯁ ꯑꯗꯨꯒꯤ ꯅꯪꯗ꯭ꯔꯦ ꯃꯣꯏꯅ ꯊꯣꯡꯕꯤꯔꯦ ꯑꯗꯨꯗꯨꯗꯤ
ꯅꯨꯡꯉꯥꯏꯀꯣ ꯃꯤ ꯃꯆꯥꯗꯤ
ꯏ ꯀꯃꯥꯏꯅ
ꯑꯃꯨꯛ ꯀ꯭ꯂꯥꯁ ꯆꯠꯂꯒ ꯑꯃꯨꯛ ꯂꯥꯛꯑꯦ ꯑꯃꯨꯛ ꯑꯃꯨꯛ ꯆꯥꯔꯅꯤ ꯑꯃꯨꯛ ꯇꯨꯝꯂꯅꯤ ꯅꯪꯒꯤ ꯄꯨꯟꯁꯤꯅꯤ ꯅꯨꯡꯉꯥꯏ ꯍꯥꯏꯁꯦ ꯍꯣꯏ
ꯅꯨꯡꯉꯥꯏꯕ ꯑꯝꯇ ꯌꯥꯎꯗ꯭ꯔꯤ ꯇꯧꯗꯕ ꯇꯧꯒꯗꯕꯩ ꯊꯕꯛꯇꯤ ꯌꯥꯝ ꯂꯩꯕ ꯑꯗꯨ ꯇꯧꯅꯤꯡꯗꯕꯒꯤ ꯇꯨꯝꯊꯣꯛꯄꯅꯤ ꯀꯩꯅꯣ
ꯅꯨꯄꯥꯅꯦꯅ ꯀꯥꯏꯗꯅ ꯅꯨꯄꯤꯒꯤꯗꯤ ꯑꯗꯨꯝ ꯊꯕꯛ ꯊꯕꯛ ꯌꯥꯝꯅꯁꯨ ꯇꯨꯝꯃꯦ ꯑ ꯅꯨꯡꯉꯥꯏꯇꯦ ꯇꯦꯟꯁꯟ ꯉꯥꯛꯇꯪ ꯂꯩꯌꯦ ꯁꯤꯗꯤ
ꯎ ꯇꯦꯟꯁꯟ ꯂꯩꯒꯤꯅꯣ ꯀꯅꯥꯇꯕꯗ ꯅꯪ ꯇꯦꯟꯁꯟ ꯂꯩꯗꯤ ꯅꯪ ꯀꯥꯡꯈ꯭ꯔꯅꯤ ꯅꯪꯗꯣ ꯑꯁ ꯗꯤꯃꯥꯏꯔ ꯁ ꯃꯇꯥꯡ ꯃꯇꯥꯡ ꯂꯩꯕꯅꯤ ꯇꯧꯒꯗꯕ ꯇꯧꯗ꯭ꯔꯁꯨ ꯌꯥꯕ ꯃꯇꯝ
ꯈꯥꯏ ꯑꯣꯏꯔꯦꯒ
ꯅꯠꯇ꯭ꯔ
ꯍꯧꯖꯤꯛꯀꯥꯟꯗꯤ ꯆꯥꯛ ꯌꯦꯟꯁꯥꯡ ꯍꯥꯎꯔꯁꯨ ꯑꯁ ꯅꯨꯡꯁꯥꯗꯣ ꯁꯥꯃꯟꯕꯒꯤ ꯑꯗꯨꯝ ꯆꯥꯕ ꯅꯨꯡꯉꯥꯏꯇꯦ ꯁꯤꯤ ꯊꯥ ꯑꯥꯒꯁ ꯖꯨꯂꯥꯏ ꯑꯥꯒꯁ ꯁꯦꯞꯇꯦꯝꯕꯔ ꯑꯗꯨꯋꯥꯏꯗ ꯆꯥꯛꯇꯣ ꯆꯥꯕ ꯅꯨꯡꯉꯥꯏꯇꯦꯕ
ꯅꯨ ꯁꯥ ꯌꯥꯝ ꯆꯥꯕ ꯀꯥꯟꯗꯗꯤ ꯍꯣꯏ ꯆꯥꯛ ꯆꯥꯕꯗꯣ ꯆꯪꯗꯕꯅꯦ ꯃꯍꯥꯎ ꯂꯩꯇꯕꯅꯦ
ꯍꯥꯥꯎꯀꯗ ꯅꯠꯇꯦ ꯊꯥꯎ ꯀꯔꯤ ꯀꯔꯥꯁꯨ ꯆꯥꯅꯤꯡꯗꯦꯕ
ꯎꯝ ꯑꯩꯁ ꯑꯩꯗꯤ ꯏꯟꯁꯥꯡ ꯍꯧꯥꯎꯔꯗꯤ ꯑꯗꯨꯝ ꯆꯥꯕꯅꯤꯗ ꯑꯣꯏꯔꯁꯨ ꯆꯥꯅꯤꯡꯕ ꯆꯥꯅꯤꯡꯗꯕ ꯃꯇꯝ ꯂꯩꯇꯦ
ꯅꯨꯄꯥꯅ ꯏꯟꯁꯥꯡ ꯈꯟꯕ ꯌꯥꯗꯦꯍꯦ ꯅꯨꯄꯤꯅꯦ ꯊꯣꯡ ꯊꯣꯡꯉ ꯆꯥꯕꯅ ꯈꯟꯕꯗꯤ ꯏꯟꯁꯥꯡ ꯅꯥꯄꯤ ꯄꯨꯔꯛꯑꯣ ꯊꯣꯡꯕꯤꯒꯦ ꯍꯥꯏꯕ ꯇꯥꯕꯅꯤ
ꯑꯩꯗꯤ
ꯑ ꯍꯣꯏ ꯍꯥꯏꯕꯨꯗꯤ ꯍꯥꯏꯌꯦ ꯑꯗꯣ ꯑꯩꯅ ꯑꯩꯅ ꯍꯥꯏꯔꯁꯨ ꯑꯩꯅ ꯑꯗꯨꯝ ꯁꯦꯝꯂꯒ ꯆꯥꯏꯕ ꯃꯤ ꯃꯤ ꯑꯩꯅ ꯁꯦꯝꯦꯕꯤꯕ ꯃꯣꯏꯅ
ꯑꯣ ꯑꯗꯨꯅꯦ ꯑꯗꯨꯅꯦ ꯅꯨꯄꯥ ꯍꯥꯏꯕꯁꯦ
ꯀꯥꯡꯁꯣꯏ ꯃꯣꯏꯅ ꯊꯧꯅ ꯂꯩꯔꯝꯕ ꯑꯗꯨꯒ ꯑꯩꯅ ꯆꯥꯅꯤꯡꯗ꯭ꯔꯗꯤ ꯑꯇꯣꯞꯄ ꯐ꯭ꯔꯥꯏꯒꯨꯝꯕ ꯀꯩꯀꯔꯥ ꯎꯝ
ꯑꯇꯩ ꯅꯨꯄꯥꯗꯤ ꯑꯁ ꯃꯤꯅ ꯊꯣꯡꯔꯒ ꯍꯥꯎꯋꯦ ꯍꯥꯎꯋꯦ ꯑꯗꯨꯝ ꯆꯥꯔ ꯌꯥꯗꯦꯕ ꯃꯥꯁꯨ ꯁꯦꯝꯕ ꯇꯟꯕ ꯃꯤꯕꯨꯁꯨ ꯁꯦꯝꯕꯤꯌꯨ ꯍꯥꯏꯕ ꯁꯦꯝꯕꯤꯔꯦ ꯍꯥꯎꯗꯦ ꯉꯍꯥꯛꯇꯪ ꯉꯍꯥꯛ
ꯑꯩ ꯃꯔꯛ ꯑꯩ ꯌꯨꯝꯗ ꯆꯠꯄ ꯀꯥꯟꯗꯁꯨ ꯏꯃꯥ ꯏꯄꯥꯗꯤ ꯑꯩ ꯂꯥꯞꯄ ꯀꯥꯟꯗ ꯏꯟꯁꯥꯡ ꯍꯥꯎꯋꯦ ꯍꯥꯏꯒꯅꯤꯕ
ꯎꯝ
ꯍꯥꯏꯗꯤ ꯃꯕꯥꯅꯤ ꯈꯛꯇ ꯂꯩꯕ ꯀꯥꯟꯗꯤ ꯆꯥꯛ ꯌꯦꯟꯁꯥꯡ ꯊꯣꯡꯕ ꯐꯖꯅ ꯍꯥꯏꯗꯦ ꯑꯗꯨꯒꯤ ꯑꯩꯅ ꯂꯥꯛꯄ ꯀꯥꯟꯗ ꯑꯍꯥꯎ ꯑꯍꯥꯎ ꯁꯦꯝꯗꯧꯔꯒ ꯁꯦꯝꯃꯒ ꯀꯔꯤ ꯀ ꯖꯥꯠ ꯖꯠ ꯃꯤꯛꯁ ꯌꯥꯝ ꯇꯧꯔꯒ ꯐꯖꯅ ꯐꯖꯅ ꯁꯦꯝꯒꯅꯤ ꯑꯗꯨ ꯑꯣꯏꯔꯗꯤ ꯃꯣꯏꯁꯨ ꯆꯥꯛ ꯌꯥꯝ ꯆꯥꯏꯕ ꯑꯗꯨꯒꯤ ꯅꯅꯥꯡ ꯂꯥꯛꯔꯗꯤ ꯏꯟꯁꯥꯡ ꯍꯥꯎꯋꯦꯅꯦ ꯍꯥꯏ ꯑꯔꯕ ꯐꯥꯒꯤ ꯑꯗꯨꯝ ꯇꯧꯋꯦꯕ ꯃꯣꯏꯅ
ꯎꯝ
ꯑꯩꯁꯨ ꯑꯍꯥꯎꯕ ꯆꯥꯅꯤꯡꯕ ꯑꯗꯨꯒꯤ ꯑꯩꯅ ꯑꯗꯨꯝ ꯁꯦꯝꯃꯒ ꯆꯥꯍꯜꯂꯤꯕ
ꯑꯣ
ꯅꯠꯇꯕꯤꯗꯨꯗ ꯏꯁꯥꯅ ꯑꯗꯨꯝ ꯈꯣꯡꯂꯒ ꯂꯩꯔꯤꯗꯤ ꯑꯍꯧꯕ ꯑꯝꯇ ꯂꯥꯛꯂꯔꯣꯏ ꯅꯠꯇ꯭ꯔꯥ ꯑꯌꯨꯛꯇ ꯈꯣꯡꯉꯦ ꯅꯨꯡꯗꯥꯡꯗ ꯈꯣꯡꯉꯦ ꯀꯔꯦꯟꯁꯦ ꯄꯨꯔꯛꯇ꯭ꯔꯒ ꯑꯁ ꯈꯣꯟꯗꯁꯨ ꯆꯥꯅꯤꯡꯈ꯭ꯔꯦ
ꯅꯪꯗꯤ ꯍꯧꯖꯤꯛꯀꯥꯟ ꯕꯣꯜ ꯌꯦꯡꯗ꯭ꯔꯣ ꯋꯥꯔꯜ ꯀꯞꯁꯦ
ꯑꯗꯨꯝ ꯌꯦꯡꯉꯦ ꯑꯁ ꯌꯦꯡꯉꯦ ꯍꯥꯏꯕꯕꯨ ꯑꯩꯅ ꯁꯞꯄꯣꯔꯠ ꯇꯧꯒꯗꯕ ꯃꯦꯠꯁꯄꯨꯗꯤ ꯀꯌꯥ ꯌꯦꯡꯗꯦ ꯍꯥꯞ ꯍꯥꯞꯀꯨꯝꯕ ꯌꯦꯡꯉꯒ ꯑꯗꯨꯝ ꯇꯨꯝꯈ꯭ꯔꯦ
ꯀꯅꯥꯕꯨ ꯁꯞꯄꯣꯔꯠ ꯇꯧꯕ꯭ꯔꯣꯗꯗꯤ
ꯑꯩꯒꯤ ꯃ꯭ꯌꯨꯖꯤꯛ ꯐꯥꯎ ꯍꯤꯡꯂꯤꯑ ꯑꯩꯒꯤ ꯁꯞꯄꯣꯔꯇꯔꯗꯤ ꯐ꯭ꯔꯥꯟꯁꯒ ꯑꯥꯔꯖꯦꯟꯇꯤꯅꯥꯅ ꯁꯞꯄꯣꯔꯠ ꯇꯧꯔꯅꯤ ꯑꯩꯗꯤ
ꯑꯁ ꯑꯩꯗꯤ ꯏꯁꯄꯦꯟꯁ ꯐ꯭ꯔꯦꯟꯁꯅꯦ
ꯐ꯭ꯔꯥꯟꯁ ꯑꯩꯅ ꯈ꯭ꯏ ꯑꯩꯅ ꯈ꯭ꯋꯥꯏꯗꯒꯤ ꯇꯥꯟꯕꯗꯣ ꯏꯁꯄꯦꯟꯅꯤ ꯃꯣꯏꯒꯤ ꯃꯣꯏꯒꯤ ꯃꯣꯏ ꯃꯣꯏꯒꯤ ꯇꯤꯝ ꯃꯦꯁꯇꯗꯤ ꯄꯥꯝ ꯍꯣꯏ ꯁꯞꯄꯣꯔꯠ ꯇꯧꯅꯤꯡꯉꯦ ꯑꯗꯨ ꯑꯣꯏꯔꯁꯨ ꯌꯥꯝꯃ ꯌꯥꯎꯕꯒꯤ ꯑꯩ ꯄꯥꯝꯖꯕ ꯍꯥꯏꯇꯥꯔꯦ ꯀꯔꯤꯒꯤꯅꯣ ꯈꯪꯗꯦ ꯃꯥꯗꯣ ꯃꯁꯥꯛ ꯌꯥꯝ ꯊꯤꯒꯅꯤ ꯌꯥꯝ ꯃꯨꯅꯤ ꯂꯩꯕ ꯂꯩꯁꯥꯕꯤꯁꯤꯡꯅ ꯌꯥꯝ ꯐꯖꯩꯌꯦ ꯐꯖꯩ ꯍꯥꯏꯃꯟꯕꯒꯤ ꯑꯩꯅ ꯄꯥꯝꯗꯕ ꯀꯔꯤ ꯃꯇꯥꯅꯣ ꯈꯪꯗꯦ ꯑꯩꯅ ꯐꯥꯒꯤ ꯇꯧꯕ ꯂꯩꯁꯥꯕꯤꯁꯤꯡꯅ ꯀꯔꯤꯒꯤ ꯃꯥꯕꯨ ꯄꯥꯝꯕ꯭ꯔꯣ ꯍꯥꯏꯔꯒ ꯑꯩꯅ ꯐꯥꯒꯤ ꯇꯧꯕ ꯃꯥꯗꯣ ꯃꯥꯒꯤ ꯂꯣꯡꯄꯦꯟ ꯐꯖꯅ ꯁꯦꯠꯇꯦ ꯃꯥꯒꯤ ꯃꯊꯨꯟ ꯎꯕꯒꯤꯅꯤ ꯍꯥꯏꯅ ꯐꯥꯒꯤ ꯇꯧꯕ ꯂꯩꯁꯥꯕꯤꯁꯤꯅ ꯄꯥꯝꯃꯤꯁꯦ ꯃꯥꯗꯣ ꯁꯨꯃꯥꯏꯅ ꯇꯧꯕꯅꯦ ꯃꯥꯒꯤ ꯈꯣꯡꯒ꯭ꯔꯣꯗꯣ ꯐꯖꯅ ꯁꯦꯝꯂꯔꯣꯏꯕ ꯃꯥꯒꯤ ꯃꯊꯨꯟ ꯈꯤꯇꯪ ꯎꯕꯅꯦꯕ
ꯎꯝ
ꯑꯗꯨꯒꯤ ꯑꯩꯅ ꯅꯣꯏ ꯅꯨꯄꯤꯗ ꯑꯗꯨꯒꯨꯝꯕ ꯄꯥꯝꯕ ꯃꯥꯜꯂꯦ ꯑꯗꯨꯒꯤ ꯅꯣꯏ ꯃꯥꯕꯨ ꯄꯥꯝꯕ ꯃꯥꯅꯤ ꯍꯥꯏꯅ ꯈꯔ ꯈꯔꯒꯤ ꯇꯧꯕ
ꯑꯩꯗꯤ ꯑꯗꯨꯃꯥꯏꯅ ꯇꯧꯗꯨꯗ ꯎꯝ ꯑꯩꯅ ꯍꯥꯏꯕꯗꯤ ꯑꯁ ꯅꯨꯡꯁꯤꯗꯅ ꯍꯥꯏ
ꯑꯗꯨꯅꯦ ꯈ꯭ꯋꯥꯏꯗꯒꯤ ꯑꯩꯅ ꯄꯥꯝꯕꯗꯤ ꯑꯥꯔꯖꯦꯟꯇꯤꯅꯥꯅꯦꯕꯨꯡ ꯈ꯭ꯣꯏꯗꯒꯤ ꯌꯨꯅꯤꯇꯤꯁꯨ ꯂꯩꯕ ꯔꯦꯁꯄꯦꯛꯇꯁꯨ ꯂꯩꯕ ꯍꯥꯏꯔꯒ ꯀꯩꯅꯣ ꯃꯣꯏꯒꯤ ꯁꯤꯅꯤꯌꯔ ꯄ꯭ꯂꯦꯌꯔ ꯐꯣꯔ ꯔꯦꯁꯄꯦꯛ ꯔꯦꯁꯄꯦꯛ ꯇꯧꯕ
ꯃꯤꯅ ꯃꯤꯅ ꯍꯥꯏꯅꯕꯁꯦ ꯑꯦ ꯍꯣꯏ ꯃꯤꯝ ꯃꯤ ꯌꯥꯝꯗꯤ ꯃꯤꯁꯤꯅꯦ ꯑꯦ ꯑꯦ ꯑꯥꯔꯖꯦꯟꯇꯤꯅꯥꯅꯦꯕ ꯑꯩꯗꯤ ꯑꯔꯖꯦꯟꯇꯤꯅꯥꯗꯤ ꯇꯜꯂꯤꯗ ꯑꯗꯨꯕꯨ ꯎꯪ ꯃꯦꯁꯤꯖꯦ ꯇꯦꯛꯇꯨꯗꯤ ꯌꯥꯝꯃꯟꯕꯅ ꯁꯤꯌꯦ
ꯍꯣꯏꯅꯦ ꯇꯦꯠ ꯇꯦꯇꯨꯕꯨꯗꯤ ꯑꯣꯏ
ꯇꯦꯇꯨꯅꯅꯦ ꯃꯥꯅ ꯒꯣꯜ ꯆꯟꯕ ꯉꯝꯗꯕꯁꯦ ꯍꯥꯏꯔ ꯃꯤ ꯃꯈꯟꯅꯤ ꯈꯝ ꯂꯩ
ꯑꯠ ꯑꯠ ꯑꯠ ꯑꯗꯨ ꯑꯗꯨꯕꯨꯗꯤ ꯐꯦꯟꯁ ꯃꯤꯒꯤ ꯅꯠꯇꯕꯅ ꯑꯣꯄꯤꯅꯤꯌꯟ ꯑꯗꯨꯝ ꯑꯗꯨꯝꯃ ꯐꯠ ꯋꯥꯈꯩꯟ ꯉꯥꯛꯇ ꯁꯦꯟꯗꯣꯛꯄꯅꯤꯗ
ꯑꯗꯨꯕꯨꯗꯤ ꯑꯁ ꯁꯤꯕꯗ ꯃꯥ ꯍꯣꯏ ꯃꯤ ꯇꯞ ꯇꯇꯨ ꯍꯥꯞꯄ ꯃꯤꯁꯦ ꯉꯥꯎꯁꯤꯟꯅꯕ ꯃꯤꯁꯨ ꯍꯥꯞꯄꯏꯀꯣ ꯑꯗꯨ ꯑꯣꯏꯔꯁꯨ ꯃꯤ ꯃꯤꯉꯥꯎꯁ ꯁꯤꯟꯅꯗꯕ ꯃꯤꯁꯨ ꯑꯗꯨꯝ ꯍꯥꯞꯄꯅꯤ ꯍꯥꯏꯗꯤ ꯃꯦꯃꯣꯔꯤ ꯃꯥꯒꯤ ꯃꯤꯅꯤꯡ ꯂꯩꯕ ꯇꯥꯇꯨ ꯍꯥꯞꯄꯒꯤ ꯃꯤꯅꯤꯡ ꯃꯤꯝ ꯃꯤꯅꯤꯡ ꯂꯩꯇ꯭ꯔꯒ ꯅꯤꯁꯥ ꯆꯥꯔꯒ ꯗ꯭ꯔꯛ ꯆꯥꯔꯒ ꯀꯥꯏ ꯀꯩꯅꯣ ꯆꯥꯔꯒ ꯇꯥꯇꯨ ꯍꯥꯞꯄ ꯃꯤꯗꯤ ꯇꯨꯡꯉꯥꯟꯂꯦꯀꯣ ꯑꯗꯨ ꯃꯤ ꯑꯌꯥꯝꯕ ꯗꯛꯇꯨ ꯍꯥꯞꯄꯤꯁꯦ ꯀꯩ ꯀꯩꯅꯣ ꯍꯥꯏꯔꯤꯖꯦ ꯑꯌꯥꯝꯕꯗꯤ ꯃꯥꯒꯤꯁꯨ ꯁ꯭ꯇꯤꯀꯔ ꯑꯣꯏꯕꯅꯦ ꯃꯦꯁꯤꯒꯤꯁꯨ ꯁꯤꯀꯔꯅ ꯌꯥꯝꯕꯅꯦ ꯃꯥꯒꯤꯗꯣ
ꯁ꯭ꯇꯤꯛꯀꯔꯔ ꯁ꯭ꯇꯤꯛꯀꯔ ꯅꯠꯇ꯭ꯔꯒ ꯈꯪꯗꯦ ꯑꯁ ꯇꯟꯕꯨ ꯇꯜꯂꯦ
ꯃꯤ ꯑꯌꯥꯝꯕ ꯑꯗꯨꯅꯦ ꯑꯗꯨꯕꯨ ꯁꯞꯄꯣꯔꯠ ꯇꯧꯋꯦꯀꯣ ꯃꯥꯗꯤ ꯇꯥꯛꯇꯨꯁꯨ ꯍꯥꯞꯇꯦ ꯁꯨꯃꯥꯏꯅ ꯍꯥꯞꯇꯦ ꯑꯗꯨ ꯑꯣꯏꯔꯁꯨ ꯃꯥꯒꯤ ꯑꯦꯇꯤꯇ꯭ꯌꯨꯠꯗꯣ
ꯌꯥꯝ ꯀꯩꯅꯣ ꯇꯧꯔꯤꯕꯅꯦꯕ ꯃꯥꯗꯤ ꯑꯐꯥꯎ ꯌꯥꯝ ꯁꯥꯕꯅꯦꯕ ꯃꯥ ꯅꯠꯇꯕ ꯑꯝꯇ ꯀꯅꯥꯁꯨ ꯂꯩꯇꯦ ꯍꯥꯏꯕꯒꯤ ꯋꯥꯈꯜ ꯂꯩꯕ ꯃꯥꯗꯤ ꯑꯗꯣ ꯃꯥꯗꯣ ꯍꯧꯖꯤꯛ ꯍꯟꯗꯛ ꯆꯍꯤꯗꯤ ꯃꯥꯗꯤ ꯄꯨꯃꯥꯡ ꯃꯪꯈ꯭ꯔꯦꯗꯅ ꯃꯥꯒꯤ ꯁꯅꯥꯕꯣ
ꯉꯝꯃꯦ ꯍꯣꯏ ꯃꯥꯅ ꯁꯅꯥꯕꯁꯦ ꯃꯥꯒꯤ ꯈꯣꯡ ꯈꯨꯠꯇꯨ ꯂꯣꯏꯅ
ꯎꯝ ꯑꯗꯨꯅꯦ ꯗ ꯔꯦꯜ ꯀꯤꯡ ꯅꯠꯇ꯭ꯔꯒ ꯗ ꯔꯦꯜ ꯒꯣꯠ ꯍꯥꯏꯗꯤ ꯃꯦꯁꯤꯅꯦꯕ ꯄꯦꯁꯤꯗꯤ ꯆꯍꯤ ꯌꯥꯝꯈ꯭ꯔꯁꯨ ꯆꯍꯤ ꯌꯥꯝꯈ꯭ꯔꯁꯨ ꯑꯗꯨꯝ ꯐꯖꯅ ꯁꯥꯟꯅꯔꯤꯁꯤꯗꯤ ꯍꯧꯖꯤꯛꯀꯣ
ꯎꯝ
ꯄꯣꯔꯇꯨꯒꯜꯅ ꯃꯣꯏꯒꯤ ꯇꯣꯇꯦꯜ ꯒꯣꯜ ꯍꯟꯗꯛ ꯒꯣꯜ ꯆꯟꯕꯤꯗꯧ ꯑꯦꯠ ꯒꯣꯜꯈ꯭ꯔ ꯑꯦꯠ ꯒꯣꯜ ꯆꯟꯕꯅꯤꯕ ꯑꯣ ꯃꯦꯁꯤꯗꯤ ꯃꯊꯟꯇ ꯃꯥꯅ ꯏꯁꯀꯣꯔ ꯇꯧꯕꯁꯦ ꯑꯦꯠ ꯒꯣꯜꯁꯅꯦꯕ ꯑꯦꯠ ꯒꯣꯅꯦꯕ ꯑꯗꯨꯗꯤ ꯀꯅꯥꯅ ꯍꯥꯏꯕ꯭ꯔꯣꯅꯦ ꯑꯗꯨꯒ ꯃꯣꯏ ꯄꯣꯔꯇꯨꯒꯜꯒ ꯏꯁꯄꯦꯟꯒꯨꯝꯕ ꯀꯩꯀꯩꯁꯤꯡꯅꯤꯀꯣ ꯔꯦꯁꯄꯦꯛ ꯌꯥꯝ ꯇꯧꯗꯕꯅꯦ ꯁꯤꯅꯤꯌꯔ ꯄ꯭ꯂꯦꯌꯔꯕꯨ ꯑꯗꯨꯗ ꯑꯥꯔꯖꯦꯟꯇꯤꯅꯥꯗꯤ ꯄꯨꯔꯥ ꯃꯦꯆꯤꯕꯁꯨ ꯁꯄꯣꯠꯁꯨ ꯇꯧꯋꯦ ꯑꯗꯨꯒ ꯔꯦꯁꯄꯦꯛꯁꯨ ꯇꯧꯕꯅꯦꯕ ꯃꯣꯏꯒꯤ ꯁꯤꯅꯤꯌꯔ ꯄ꯭ꯂꯦꯌꯔꯅꯦ ꯍꯥꯏꯕꯒꯤꯀꯣ
ꯇꯧꯅꯥꯏꯅ ꯃꯤꯁꯤꯕꯨꯗꯤ ꯑꯗꯨꯒ ꯑꯁ ꯈꯪꯗꯦꯗ ꯑꯩꯗꯤ ꯇꯧꯅꯤꯡꯗꯦ
ꯅꯥꯗꯤ ꯅꯥꯗꯤ ꯃꯊꯨꯟ ꯎꯈ꯭ꯔꯕꯅꯤꯅ
ꯀꯥꯏꯗꯒꯤ ꯑꯩꯗꯤ ꯑꯗꯨꯕꯨ ꯑꯩ ꯑꯗꯨ ꯌꯦꯡꯗꯦ
ꯑꯗꯨ ꯑꯗꯨ ꯑꯗꯨ ꯑꯗꯨ ꯅꯠꯇ꯭ꯔꯗꯤ ꯀꯔꯤ ꯃꯔꯝꯅꯣꯕ ꯃꯣꯏꯕꯨ ꯁꯞꯄꯣꯔꯠ ꯇꯧꯅꯤꯡꯉꯤꯁꯤ ꯅꯥꯅ ꯃꯗꯨꯃꯒꯤ ꯃꯥꯒꯤ ꯎꯝ ꯌꯥꯝꯃꯜ ꯂꯩꯕꯒꯤ ꯅꯠꯇ꯭ꯔꯣ
ꯑꯗꯨꯝ ꯃꯤ ꯃꯤꯅ ꯏꯁꯥ ꯏꯁꯥꯗ ꯂꯩꯌꯦꯗꯅ ꯍꯥꯏꯗꯤ ꯃꯤ ꯃꯕꯨ ꯃꯥꯕꯨꯨ
ꯑꯩꯅ ꯑꯗꯨꯛ ꯈꯛꯇꯅꯦ ꯑꯩꯅ ꯄꯣꯔꯇꯨꯒꯥꯜꯁꯨ ꯑꯗꯨꯝ ꯁꯞꯄꯣꯔꯠ ꯇꯧꯕꯅꯦ ꯁꯤꯈ꯭ꯔꯕꯅꯦꯅ ꯎꯄꯥꯏ ꯂꯩꯇꯦ ꯍꯧꯖꯤꯛꯇꯤ ꯏꯁꯄꯦꯟꯒ ꯐ꯭ꯔꯥꯟꯁꯀ ꯇꯧꯕꯅꯦ ꯃꯤꯁꯤꯗꯤ ꯑꯩꯒꯤ ꯄꯨꯟꯁꯤꯗ ꯁꯨꯡꯇꯧ ꯁꯨꯡꯇꯧ ꯇꯧꯕꯤꯔꯣꯏ
ꯑꯩ ꯑꯩꯁꯨ ꯔꯣꯅꯥꯜꯗꯣꯕꯨ ꯅꯨꯡꯁꯤꯌꯦ ꯆꯠꯄ ꯁꯞꯄꯣꯔꯠ ꯇꯧꯕꯅꯦꯕ ꯑꯗꯨ ꯑꯣꯏꯔꯁꯨ ꯃꯣꯏꯒꯤ ꯇꯤꯝ ꯃꯦꯠꯁꯇꯨ ꯔꯦꯁꯄꯦꯛ ꯂꯩꯇꯕꯅ ꯁꯤꯅꯤꯌꯔ ꯄ꯭ꯂꯦꯌꯔꯕꯨ
ꯑꯩꯅ ꯈ꯭ꯋꯥꯏꯅ ꯁꯄꯣꯔꯠ ꯇꯔꯤꯁꯦ ꯔꯣꯅꯥꯜꯗꯣꯅꯦꯕꯣ ꯑꯗꯣ ꯃꯤꯁꯤꯕꯨ ꯇꯧꯅꯤꯡꯉꯦ ꯍꯥꯏꯕꯁꯤꯀꯣ ꯃꯤꯕꯨ ꯑꯁ ꯆꯀꯠ ꯆꯀꯠ ꯆꯀꯠ ꯉꯥꯡꯕ ꯎꯝ ꯔꯣꯅꯥꯜꯗꯣꯒꯤ ꯐꯦꯟ ꯃꯣꯏꯕꯨꯗꯨꯕꯣ ꯑꯁ ꯊꯤꯅ ꯉꯥꯡꯃꯜꯂꯦꯕ
ꯃꯤ ꯑꯌꯥꯝꯕꯅꯗꯤ ꯍꯥꯏꯕꯤꯅꯤꯀꯣ
ꯑꯁꯦ ꯕꯅꯤ ꯃꯣꯏꯕꯨꯗꯤ ꯊꯤꯅ ꯌꯥꯝ ꯉꯥꯡꯃꯜꯂꯦꯕ ꯑꯗꯨ ꯅꯨꯡꯉꯥꯏꯇꯦꯗꯅ ꯃꯤ ꯍꯥꯏꯕꯁꯦ
ꯑꯌꯥꯝꯕꯅ ꯔꯣꯅꯥꯜꯇꯣꯕꯨ ꯁꯞꯄꯣꯔꯠ ꯇꯧꯕ ꯃꯤꯁꯤꯡꯁꯤꯀꯣ
ꯑꯩꯗꯤ ꯇꯜꯂꯦ ꯃꯣꯏ ꯅꯨꯡꯗꯤ ꯅꯨꯡꯁꯤ ꯑꯔꯖꯦꯟꯇꯤꯅꯥꯕꯨꯁꯨ ꯁꯞꯄꯣꯔꯠ ꯇꯧꯅꯤꯡꯉꯦ ꯑꯗꯣ ꯃꯤꯁꯤꯒꯤ ꯐꯦꯟꯁꯤꯡꯗꯣ ꯃꯣꯏꯗꯤ ꯌꯥꯝꯅ ꯃꯤꯕꯨ ꯀꯔꯤ ꯍꯥꯏꯁꯤꯔꯥ ꯑꯁ ꯉꯥꯡꯕ ꯀꯥꯟꯗ ꯇꯧꯕ ꯀꯥꯟꯗꯀꯣ ꯃꯣꯏꯗꯤ ꯌꯥꯝ
ꯑꯗꯨꯕꯨꯗꯤꯀꯣ ꯑꯗꯨꯕꯨꯗꯤ ꯄꯣꯔꯇꯨꯀꯜꯒꯤꯅ ꯍꯦꯟꯕꯅꯤ ꯔꯣꯅꯥꯜꯗꯣꯒꯤ ꯐꯦꯟꯁꯤꯡꯅ ꯍꯦꯟꯕꯅꯦ ꯃꯗꯨꯗꯤ ꯍꯧꯖꯤ ꯀꯥꯟ ꯑ ꯅꯍꯥꯟ ꯏꯖꯤꯞꯀ ꯏꯖꯤꯞꯀ ꯃꯣꯏ ꯁꯥꯟꯅꯕꯗꯣ ꯑꯗꯨꯗ ꯃꯣꯏꯒꯤ ꯏꯖꯤꯠꯒꯤ ꯃꯔꯔꯥꯥꯟꯗꯤ ꯄꯨꯊꯣꯛꯇꯦ ꯑꯗꯨꯒ ꯑꯥꯔꯖꯦꯟꯇꯤꯅꯥꯒꯤ ꯃꯔꯥꯟ ꯈꯛꯇ ꯄꯨꯊꯣꯛꯑꯒ ꯕꯤꯗꯤꯑꯣ ꯌꯥꯝ ꯁꯦꯝꯗꯣꯛꯄꯗꯣ ꯅꯪ ꯎꯗ꯭ꯔꯣ ꯑꯗꯨꯁꯨ ꯑꯥꯔꯖꯦꯟꯇꯤꯅꯥꯒꯤ ꯑꯁꯣꯏꯕ ꯊꯤꯔꯒ ꯑꯁ ꯑꯔꯖꯦꯟꯇꯤꯅꯥꯅ ꯀꯔꯤ ꯀꯌꯥ ꯁꯣꯏꯕ꯭ꯔꯥ ꯍꯥꯏꯕꯗꯣ ꯂꯣꯏꯅ ꯊꯤꯗꯣꯛꯑꯒ ꯍꯥꯏꯕ ꯑꯗꯨ ꯏꯖꯤꯞꯀꯤ ꯑꯁꯣꯏꯕꯁꯣ ꯌꯥꯝ ꯂꯩꯕꯅꯤꯕ ꯑꯇꯨꯒ
ꯑꯩꯗꯤ ꯈꯪꯗ꯭ꯔꯦ ꯑꯩꯅ ꯃꯁꯥ ꯏꯁꯥꯅ ꯁꯞꯄꯣꯔꯠꯇ ꯋꯥꯃꯤꯕꯖꯤꯡ ꯇꯤꯝꯃꯨꯁꯤꯡ ꯉꯝꯃꯗꯤ ꯌꯥꯔꯦ
ꯄꯣꯔꯇꯨꯒꯜꯒ ꯄꯣꯔꯇꯨꯒꯜꯒꯤ ꯐꯦꯟꯁ ꯔꯣꯅꯥꯜꯌꯣꯗꯣꯒꯤ ꯐꯦꯟꯁꯤꯡꯗꯣ ꯑꯉꯥꯎꯕ ꯈꯛꯇꯅꯤ ꯑꯉꯥꯎꯕ ꯃꯤ ꯈꯛꯇꯅꯤ
ꯑ ꯉꯧꯕ꯭ꯔꯥ ꯉꯧꯗꯕ ꯈꯪꯗꯦ